ꯍꯜꯂꯣ ꯗꯥꯕ꯭ꯔꯣ ꯕ꯭ꯔꯣ ꯀꯩ ꯇꯧꯔ ꯂꯩꯕ꯭ꯔꯥ
ꯀ꯭ꯔꯤꯁꯨ ꯇꯧꯗꯦ ꯀ꯭ꯔꯤ ꯇꯧꯕ꯭ꯔꯣ
ꯀ꯭ꯔꯤ ꯇꯧꯔ ꯂꯩꯕ꯭ꯔꯣ
ꯀꯔꯤꯁꯨ ꯇꯧꯗꯦ ꯅꯪ ꯀꯔꯤ ꯇꯧꯕ꯭ꯔꯣ
ꯇꯨꯝꯒ꯭ꯔꯦ
ꯗꯨꯗꯤ ꯀ꯭ꯔꯤ ꯇꯧꯕꯩ ꯐꯣꯟ ꯇꯧꯔꯛꯄ꯭ꯔꯥ
ꯑꯦ ꯅꯧꯅ ꯇꯧꯔꯥ ꯑꯩꯗꯤ ꯇꯧꯗ꯭ꯔꯒ ꯀ꯭ꯔꯤ ꯀꯔꯤ ꯢꯟꯁꯥꯡ ꯆꯥꯕ꯭ꯔꯥ ꯅꯍꯣꯢ ꯉꯁꯤ
ꯉꯁꯤꯁꯤ ꯑꯂꯨ ꯗꯥꯜ ꯍꯋꯥꯏꯒꯨꯝꯕ ꯍꯥꯞꯂꯒ ꯑꯗꯨꯝ ꯊꯣꯡꯔꯒ ꯆꯥꯈ꯭ꯔꯦ
ꯎꯣ ꯍꯥꯎꯕ꯭ꯔꯥ
ꯍꯥꯎꯗꯦꯗ ꯑꯗꯨꯝ ꯄꯪ ꯆꯥ-ꯆꯥ ꯄꯪꯍꯤꯡ ꯍꯤꯡ ꯅꯣꯏꯗꯤ ꯅꯣꯏ ꯆꯥꯈ꯭ꯔꯦ
ꯑꯩꯈꯣꯢ ꯆꯥꯔꯦ ꯍꯣꯢ ꯑꯩꯈꯣꯢꯁꯨ
ꯅꯣꯏꯗꯤ ꯀꯔꯤ ꯀꯩ ꯍꯤꯟꯁꯥꯡ ꯑꯣꯏꯅ ꯇꯧꯔꯦ ꯉꯁꯤꯗꯤ
ꯉꯁꯤꯗꯤ ꯑꯩꯈꯣꯏꯁꯦ ꯊꯔꯣꯏ ꯊꯣꯡꯕꯒ ꯆꯥꯏ ꯊꯔꯣꯏ ꯊꯣꯡꯔꯒ ꯌꯦꯟꯁꯥ ꯁꯨ
ꯅꯪꯒꯤ ꯅꯪꯒꯤ ꯃꯈꯣꯟ
ꯁꯥ ꯈꯛꯇ
ꯅꯪꯒꯤꯁꯦ ꯍꯨꯏ ꯍꯨꯏ ꯈꯣꯡꯕꯒꯤ ꯃꯈꯣꯟꯜ ꯈꯂꯛꯇ ꯇꯥꯔꯦ ꯅꯪꯒꯤ ꯃꯈꯣꯟ ꯇꯥꯗ꯭ꯔꯦꯅ ꯀꯔꯤ ꯇꯧꯕ꯭ꯔꯣ
ꯅꯪ ꯅꯪ ꯀꯗꯥꯏꯗ ꯂꯩꯕ꯭ꯔꯥ ꯍꯧꯖꯤꯛ
ꯑꯩ ꯌꯨꯝꯗ ꯂꯩꯌꯦꯅꯦ
ꯑꯣ
ꯉꯁꯤ ꯀ꯬ꯔꯤ ꯀ꯭ꯔꯤ ꯇꯧꯒꯦ ꯉꯁꯤꯗꯤ
ꯉꯁꯤ ꯀ꯭ꯔꯤꯁꯨ ꯉꯁꯤ ꯀ꯭ꯔꯤ ꯀ꯭ꯔꯤ ꯊꯕꯛ ꯇꯧꯈ꯭ꯔꯒꯦ
ꯑꯣ ꯅꯪ
ꯀ꯭ꯔꯤ ꯀ꯭ꯔꯤ ꯊꯕꯛ ꯇꯧꯔ ꯂꯩꯕ꯭ꯔꯥ ꯍꯧꯖꯤꯛꯀꯥꯟ
ꯑꯩꯁꯦ ꯉꯁꯤꯁꯦ ꯑꯩꯒꯤ ꯑꯩꯈꯣꯏ ꯏꯌꯥꯝꯕ ꯑꯃ ꯌꯨꯝ ꯑꯅꯧꯕ ꯍꯣꯡꯕꯨꯀꯣ
ꯑꯣ
ꯑꯗꯨ ꯃꯈꯣꯏꯁꯦ ꯌꯨꯝ ꯍꯣꯡꯕꯒꯤ ꯆꯍꯤꯗꯣ ꯑꯩꯅ ꯑꯣꯣꯧ ꯃꯣꯏꯒꯤ ꯌꯨꯝ ꯑꯔꯤꯕꯗꯨꯗꯒꯤ ꯃꯣꯏ ꯄꯣꯠ ꯆꯩꯩ ꯂꯣꯏ ꯍꯥ ꯑꯅꯧꯕꯗ ꯄ ꯈꯔ ꯍꯄꯁꯤꯗꯤꯀꯣ
ꯑ ꯑꯥ
ꯌꯩꯅꯣ ꯁꯤꯁꯤꯡꯒꯅꯦ ꯇꯥꯕꯣ ꯍꯣꯏꯅꯦꯥꯗꯕ꯭ꯔꯣ
ꯇ ꯇ ꯇꯑꯦ ꯐꯖꯟ ꯑꯒꯥ
ꯌꯦ ꯇꯥꯗꯔ ꯌꯥꯥꯗꯔꯅ ꯉꯀꯁꯤ ꯇꯥꯗꯔꯦ ꯇꯥꯗ꯭ꯔꯦ ꯍꯂꯣ ꯍꯂꯣ